ꯑ ꯅꯅꯨꯡꯉꯥꯏꯔꯤꯕ ꯅꯕꯣ ꯑꯣ ꯍꯣ ꯍꯣ ꯇꯥꯏ ꯇꯥꯏ
ꯇꯥꯔꯕ
ꯑꯣ ꯍꯣꯏ ꯇꯥꯔꯦ ꯇꯥꯔꯦ ꯀꯔꯝ ꯀꯔꯝ ꯂꯩꯔꯤꯒꯦꯅꯦ ꯅꯪꯕꯣ
ꯑꯁ ꯄꯪꯉꯩ ꯂꯩꯔꯤꯗ ꯚꯥꯏ
ꯁꯤꯕꯨ ꯀꯩꯀꯩ ꯁꯤꯕꯨ ꯀꯩꯀꯩ ꯍꯣꯠꯅꯕꯤꯔꯤꯒꯦ
ꯍꯥꯏꯇꯞꯗꯤ ꯊꯕꯛꯀꯤ ꯐꯣꯝ ꯊꯥꯖꯤꯟꯕꯅꯦꯅꯆ ꯆꯦꯟꯕꯗ ꯑꯃ ꯑꯃꯨꯛ ꯇꯥꯟꯊꯣꯛꯀꯅꯤ ꯑꯃꯃꯨꯛ ꯂꯧꯔꯨꯅꯤ ꯑꯁ ꯌꯥꯗ꯭ꯔꯍ ꯅꯨꯡꯁꯥ ꯃꯔꯁꯤꯗ ꯒ꯭ꯌꯥꯟ ꯃ ꯑꯃ ꯇꯥꯗ꯭ꯔꯦ
ꯃꯥꯅꯦ ꯃꯥꯅꯦ ꯇ ꯁ ꯏ ꯆꯖꯤ ꯂꯥꯏꯛ ꯇ ꯂꯥꯏꯛ ꯇꯝ ꯍ ꯐꯕꯅꯤꯅ ꯑꯗꯨꯒꯤ ꯀꯥꯟꯅꯕꯗꯣ ꯐꯪꯉꯤꯅꯦ ꯑꯩꯈꯣꯏꯗꯤ ꯇꯝꯍꯧꯗ꯭ꯔꯕꯅꯤꯅ ꯍꯧꯖꯤꯔꯥ ꯀ ꯆꯠꯂꯤꯌꯦ ꯑꯩꯗꯤ
ꯌꯥꯏ ꯑꯗꯨ ꯑꯗꯨꯁꯨ ꯌꯥꯏ ꯀꯩꯅꯣ ꯑꯗꯨꯅꯕꯨ ꯍꯦꯟꯅ ꯄꯩꯁꯥ ꯊꯣꯛꯄꯅꯤꯗ ꯍꯧꯖꯤꯛꯇꯤ ꯂꯥꯏꯔꯤꯛ ꯀꯔꯤ ꯇꯝꯊꯣꯛ ꯊꯣꯛꯣꯛꯑꯒ ꯑꯩꯗꯤ ꯑꯗꯨ ꯑꯣꯏꯅ ꯆꯠꯂꯁꯤꯔ ꯈꯜꯂꯕꯅꯦ ꯔꯪꯒꯨꯝꯕꯗꯣ
ꯑꯩꯈꯣꯏ ꯀꯥꯡꯕꯨ ꯑꯃ ꯂꯩꯔꯤꯌꯦ
ꯎꯝ
ꯑꯩꯈꯣꯏ ꯑꯣꯇꯣꯗ ꯑꯩꯈꯣꯏ ꯇꯔꯨꯛ ꯇꯔꯦꯠ ꯅꯝꯁꯤꯜꯂꯒ ꯑꯩꯈꯣꯏꯒꯤ ꯀ ꯒꯦꯡ ꯑꯃ ꯂꯩꯔꯤꯌꯦ ꯑꯗꯨ ꯑꯝꯕꯗ ꯔꯨꯄꯥ ꯄꯔꯁ ꯔꯨꯄꯥ
ꯅꯣꯏ ꯑꯗꯨꯏ ꯌꯦꯡꯗꯣ ꯌꯥꯎꯔꯒꯦ ꯀꯩꯅꯣ ꯑꯩꯁꯨ ꯑꯗꯨꯅꯕꯨ ꯐꯗꯧ ꯃꯥꯟꯁꯤꯜꯂꯛꯑꯦꯅ ꯍꯦꯛ
ꯑꯗꯣ ꯑꯩꯈꯣꯏꯒꯤ ꯌꯦꯡꯁꯦ ꯌꯥꯎꯒꯦ ꯍꯥꯏꯇꯥꯔꯒꯗꯤ ꯅꯨꯄꯤ ꯀꯣꯏꯗꯕ ꯑꯃꯗꯤ ꯆꯪꯉꯤꯀꯣ
ꯑꯩꯅ ꯍꯥꯏꯁꯤꯕ ꯑꯗꯨꯒ ꯀꯩ ꯃꯔꯤ ꯂꯩꯅꯒꯦꯃꯤ ꯃꯤꯀꯣꯏꯕꯒ ꯑ ꯌꯦꯡꯗ ꯌꯥꯎꯕꯒ
ꯍꯥꯏꯗꯤ ꯆꯨꯛ ꯁꯥꯒꯗꯕ ꯑꯣꯠꯇꯤꯝꯅꯦꯕ ꯑꯗꯨꯗꯨꯅ ꯆꯨꯞ ꯁꯔ ꯑꯣꯏꯗꯣ ꯃꯤ ꯌꯥꯎꯍꯣꯟꯥꯏ
ꯌꯥꯔꯦ ꯌꯥꯔꯦ ꯌꯥꯔꯦ ꯑꯣ
ꯈꯔ ꯈꯔ ꯂꯨꯏ ꯍꯥꯏꯇꯥꯔꯦꯀꯣ ꯄ꯭ꯔꯣꯁꯤꯖꯔꯁꯦ ꯍꯥꯏꯗꯤ ꯅꯣꯏꯒꯤ ꯊꯕꯛ ꯀ ꯑꯦꯄ꯭ꯂꯤꯀꯦꯁꯟ ꯊꯥꯖꯤꯟꯕꯗꯣ ꯑꯗꯨꯗꯩ ꯈꯤꯇꯪ ꯈꯔ ꯍꯦꯟꯅ ꯂꯨꯅ ꯑꯩꯈꯣꯏꯒꯤ ꯀꯩ ꯍꯥꯏꯗꯣꯏꯅꯣ ꯄ꯭ꯔꯣꯁꯤꯖꯔꯁꯦ ꯈꯔ ꯆꯪꯉꯦ ꯍꯥꯏꯇꯥꯔꯦꯅꯦ
ꯌꯥꯏ ꯌꯥꯏ
ꯆꯥꯛ ꯏꯁꯤꯡꯗꯤ ꯎꯅꯔꯕꯣ
ꯆꯥꯛ ꯏꯁꯤꯡꯕꯨꯗꯤ ꯎꯅꯔꯦ
ꯀꯩꯀꯩ ꯌꯦꯟꯖꯥꯡ ꯆꯥꯔꯕ
ꯑꯁ ꯆꯤꯡꯉꯦ ꯅꯣꯏ ꯇꯧꯁꯜꯂꯦ ꯉꯁꯤꯗꯤ ꯅꯪꯗꯤ
ꯑꯩ ꯁꯥꯛ ꯊꯣꯡꯕ ꯆꯥꯔꯦꯗ ꯉꯁꯤꯒꯤꯗꯤ ꯏꯟꯁꯥꯡ ꯊꯣꯡꯅꯤꯉꯥꯏ ꯂꯩꯇꯦꯅ ꯂꯣꯛꯇꯥꯛ ꯂ‌ꯦꯛꯇꯒꯤ ꯐꯥꯔꯨꯔꯒ ꯉꯁꯥꯏꯗꯣ ꯈꯣꯏ ꯆꯣꯞꯄ ꯆꯠꯄꯅꯦ
ꯑꯣ ꯃꯤ ꯌꯥꯝ ꯆꯠꯅꯩꯌꯦ ꯍꯧꯖꯤꯛꯀꯥꯟꯁꯦ
ꯑꯥ ꯑꯗꫭ ꯃꯣꯏ ꯃꯣꯏ ꯑꯇꯩꯕꯨ ꯀꯩꯅꯣ ꯀꯩꯀꯥ ꯈꯔ ꯐꯥꯈꯤꯕꯅꯦ ꯑꯩꯈꯣꯏꯒꯤ ꯁꯜꯃꯣꯟꯒꯨꯝꯕ ꯑꯗꯣ ꯑꯩꯉꯣꯟꯗꯅ ꯍꯦꯛꯇ ꯁꯥꯔꯛꯁꯦ ꯊꯨꯖꯜꯂꯛꯄꯅꯦꯃꯤ
ꯑꯁ ꯅꯪꯅꯗꯥꯎ ꯌꯥꯏꯅꯦ ꯀꯌꯥꯝ ꯆꯥꯎꯋꯒ‌ꯦ ꯅꯪꯃꯨꯛ ꯅꯪ ꯑꯃꯨꯛ ꯆꯥꯎꯕ꯭ꯔꯥ
ꯒ꯭ꯔꯥꯝ ꯆꯅꯤꯌꯥꯡꯈꯩ ꯈꯛ ꯇꯥꯏ
ꯑꯣ ꯑꯩꯁ ꯑꯗꯨꯗꯤ ꯅꯪ ꯀꯣꯟꯅꯕ꯭ꯔꯥ
ꯑꯥ ꯇꯪꯈꯥꯏ ꯑꯃ ꯊꯣꯡꯉꯔꯦ ꯑꯗꯨꯒ ꯇꯪꯈꯥꯏ ꯑꯃꯅ ꯍꯌꯦꯡ ꯑꯌꯨꯛꯀꯤ ꯈꯥꯛꯏ ꯑꯗꯨꯅꯤꯗ ꯆꯥꯎꯃꯟꯗꯅ ꯍꯥꯏꯗꯤ ꯆꯥꯕꯗꯣ ꯉꯝꯃꯔꯣꯏꯗꯕ ꯑꯩ ꯏꯊꯟ ꯊꯣꯡꯉꯒ
ꯑꯣ
ꯑ ꯇꯪꯈꯥꯏ ꯑꯃ ꯊꯣꯡꯉꯥꯒ ꯇꯪꯈꯥꯏꯅꯥꯏ ꯑꯁ ꯈ꯭ꯍꯥꯎꯉ ꯑꯝꯅꯤꯍ‌ꯦ ꯀꯥꯏꯗꯩꯅꯣ
ꯑꯩ ꯍꯟꯗꯛꯁꯦ ꯌꯥꯝ ꯐꯥꯅꯩ ꯌꯥꯝ ꯐꯅꯩ ꯍꯥꯏꯅꯤ ꯁꯥꯥꯛꯁꯦ ꯂꯣꯛꯇꯥꯛꯁꯦ ꯑꯩ
ꯍꯥꯏꯣ ꯍꯥꯏꯔꯣ
ꯍꯥꯏꯗꯤ ꯃꯤ ꯍꯟꯇꯛ ꯌꯥꯝ ꯆꯠꯅꯩꯌꯦꯕ ꯑꯩꯁꯨ ꯆꯠꯁꯤꯔꯥ ꯈꯜꯂꯝꯃꯤꯅꯦꯕ ꯁꯥꯥꯛ ꯌꯥꯝ ꯐꯥꯅꯩꯌꯦꯅ ꯁꯥꯥꯛꯁꯦ ꯃꯆꯥ ꯀꯣꯛꯑ ꯑꯗꯨꯒꯤ ꯁꯥꯛ ꯌꯥꯝ ꯂꯩꯔ‌ꯦꯅ ꯄꯥꯎ ꯇꯥꯏꯕ
ꯑꯇꯩ ꯅꯠꯇꯦꯗ ꯍꯥꯏꯗꯤ ꯑꯩꯈꯣꯏꯒꯤ ꯁꯥꯛꯁꯦ ꯀꯥꯏꯗ ꯌꯣꯜꯂꯤꯅꯣ ꯍꯥꯏ ꯏꯟꯗ ꯌꯦꯟꯕꯤ ꯂꯩꯗꯅ ꯑꯩꯖ‌ꯦ ꯍꯧꯖꯤꯛꯀꯥꯟꯗꯤ ꯌꯦꯟꯕꯤꯁꯦ ꯑꯩꯈꯣꯏꯒꯤ ꯆꯥꯎꯈꯠꯂꯛꯄꯒꯤ ꯃꯇꯨꯡꯏꯟꯅ ꯌ‌ꯦꯟꯖ‌ꯦ ꯌꯦꯅꯥꯎ ꯀꯣꯛꯇ꯭ꯔꯦ ꯍꯥꯏꯇꯥꯔꯦꯅꯦ
ꯎꯝ
ꯁꯥꯛꯁꯦ ꯃꯔꯨꯝꯗꯩ ꯑꯣꯟꯂꯛꯑꯦꯕ ꯍꯧꯖꯤꯛ ꯀꯥꯟꯁ‌ꯦ ꯑꯗꯨꯗꯨꯅ ꯍꯥꯏꯗꯤ ꯑꯉꯥꯡ ꯑꯉꯥꯡ ꯑꯣꯏꯔꯤꯀꯥꯟꯗꯗꯤ ꯃꯈꯣꯡ ꯄꯥꯜꯂꯦ ꯑ ꯃꯈꯣꯡ ꯄꯥꯜꯂꯦꯕ ꯑꯉꯥꯡ ꯑꯣꯏꯩꯀꯥꯟꯗꯤ ꯑꯗꯨꯗꯨꯅꯥ ꯃꯣꯏꯖ‌ꯦ ꯌꯦꯟꯕꯤ ꯀꯩ ꯃꯣꯏꯔꯥꯡ ꯂꯣꯝꯗꯗꯤ ꯍꯥꯏꯗꯤ ꯌꯦꯟꯒꯨꯝꯕꯁꯦ ꯈꯔ ꯌꯥꯝ ꯂꯣꯏꯗꯅ ꯑꯗꯒꯤ
ꯃꯣꯏꯅ ꯀꯩꯗꯧꯒꯦ ꯍꯥꯏꯔ ꯀꯥꯟꯁꯤꯗ ꯃꯈꯣꯡꯁꯦ ꯄꯥꯜꯂꯛꯑ ꯀꯥꯟꯁꯤꯗ ꯍꯥꯏꯗꯤ ꯑꫭꯟꯂꯛꯑꯥ ꯀꯥꯟꯗꯅꯤꯀꫭ ꯑꯣꯜꯂꯀꯥꯟꯗ ꯑꯩꯈꯣꯏꯒꯤ ꯃꯈꯣꯡꯁꯦ ꯄꯥꯜꯂꯛꯑꯒ ꯍꯥꯏꯗꯤ ꯑꯥ ꯏꯁꯤꯡ ꯊꯤꯔꯛꯄ ꯃꯐꯝ ꯃꯇꯝꯁꯤꯗ ꯑꯩꯈꯣꯏ ꯂꯣꯛꯇꯥꯛꯁꯤ ꯄꯥꯛꯁꯨ ꯄꯥꯛꯏꯗꯅ ꯑꯣ ꯂꯣꯛꯇꯥꯛꯇ ꯇꯥꯕ ꯍꯥꯏꯇꯥꯔꯦꯅꯦ ꯃꯣꯏꯁꯦ ꯍꯦꯛꯇ ꯂꯣꯛꯇꯥꯛꯇ ꯀꯨꯝꯊꯔꯛꯄꯅꯦꯕ ꯀꯨꯝꯊꯔꯀꯥꯟ ꯏꯁꯤꯡ ꯏꯁꯤꯡ ꯏꯁꯤꯡ ꯌꯧꯈ꯭ꯔꯕꯨꯗꯤ ꯃꯈꯣꯡꯁꯨ ꯌꯥꯎꯔꯛꯇꯦꯕ
ꯑꯣ ꯑꯗꯨ ꯑꯩꯈꯣꯏꯒꯤ ꯉꯥꯒꯤꯗꯧꯅ ꯇꯧꯔꯛꯑꯦꯕ
ꯑꯥ ꯉꯥꯗꯧ ꯇꯧ ꯑꯗꯨꯅ ꯑꯩ ꯑꯩ ꯐꯥꯕ ꯀꯩꯅꯣꯗꯨꯁꯨ ꯑꯩꯈꯣꯏꯒꯤ ꯃꯈꯣꯡ ꯃꯔꯤ ꯄꯥꯜꯂꯦꯕ ꯑꯩ ꯐꯥꯕ ꯁꯥꯛꯇꯣ
ꯀꯅꯥꯅꯣ ꯁꯦꯝꯍꯜꯜꯂꯤꯦ ꯑꯗꯨꯗꯤ ꯅꯪ ꯁꯦꯝꯕ꯭ꯔꯥ
ꯑ ꯑ ꯁꯦꯝꯃꯦ ꯃꯈꯣꯡ ꯃꯔꯤꯗꯨꯗꯤ ꯍꯥꯏꯗꯤ ꯃꯜꯂꯦꯅ ꯀꯛꯊꯠꯂ ꯂꯪꯊꯣꯛꯈ꯭ꯔꯦ ꯆꯥꯅꯤꯡꯗꯦꯅ ꯑꯩꯅ ꯁꯥꯗꯤꯤ ꯁꯥꯗꯤꯤ ꯍꯣꯏ ꯑꯗꯣ ꯑꯁꯃ ꯇꯨꯝꯁꯦ ꯑꯩꯈꯣꯏꯒꯤ ꯀꯩ ꯍꯥꯏꯗꯣꯏꯅꯣ ꯑꯩꯈꯣꯏꯒꯤ ꯍꯦꯛꯇ ꯊꯥ ꯊꯥ ꯂꯥꯎꯔꯒꯀꯣ ꯀꯣꯛꯀꯤ ꯑꯩꯈꯣꯏꯒꯤ ꯀꯦꯞꯁꯨꯜꯗꯣ ꯑꯗꯨꯗ ꯑꯃꯨꯛ ꯄꯥꯜꯂꯦꯕ ꯑꯗꯨꯒꯤ ꯃꯈꯥꯁꯤꯗ ꯑꯃꯨꯛ ꯑꯩꯈꯣꯏꯒꯤ ꯁꯟꯒꯤ ꯃꯁꯟꯁꯦ ꯁꯨꯃꯥꯏꯅ ꯄꯥꯜꯂꯦꯕ ꯁꯥꯁꯦ
ꯌꯥꯏ ꯌꯥꯏ
ꯑꯥꯎ ꯅꯖꯣ ꯑꯖꯣ ꯑꯩ ꯀꯟꯅ ꯈꯜꯂꯤꯌꯦ ꯃꯅꯤꯄꯨꯔꯗ ꯐꯪꯕ ꯁꯥꯔꯁꯦ ꯑꯩꯈꯣꯏꯒꯤ ꯉꯥ ꯀꯧꯇꯥꯗ ꯍꯥꯜꯂꯒ ꯃꯄꯥꯟ ꯂꯝꯗ ꯊꯥꯗꯦꯔꯅ ꯈꯜꯂꯤ
ꯑꯦ ꯑꯗꯨ ꯇꯧꯕ ꯌꯥꯏꯅꯦ ꯑꯗꯨ ꯇꯧꯕ ꯌꯥꯏ ꯐꯦꯛꯇꯔꯤ ꯑꯃ ꯍꯥꯡꯇꯣꯛꯍꯁꯤꯔꯥ
ꯌꯥꯏꯌꯦ ꯐꯦꯛꯇ꯭ꯔꯤ ꯑꯃ ꯁꯦꯠ ꯑꯞ ꯇꯧꯔꯒꯀꯣ ꯑꯩꯈꯣꯏꯒꯤ ꯑꯩꯈꯣꯏ ꯁ꯭ꯋꯥꯏꯗ ꯐꯪꯖꯔꯤꯕ ꯁꯥꯁꯦ ꯍꯥꯏꯕꯗꯤ ꯗꯨꯕꯥꯏꯒꯨꯝꯕ ꯑꯗꯒꯤ ꯑꯃꯦꯔꯤꯀꯥꯒꯨꯝꯕꯗ ꯀꯟꯅ ꯊꯥꯖꯤꯜꯂꯗꯤ ꯍꯥꯎꯥꯎꯅꯤꯅꯦ ꯀꯥꯟ ꯈ ꯍꯥꯏꯅꯦ
ꯌꯥꯏ ꯌꯥꯏ ꯑꯩꯁꯨ ꯇꯦꯁ ꯁꯝꯇ ꯇꯧꯕꯈꯤꯒꯦ ꯑꯗꯨꯒꯅꯦ ꯈꯟꯅꯁꯤ ꯍꯥꯏꯗꯤ ꯍꯥꯎꯕ ꯍꯥꯎ ꯇꯥꯔꯒꯗꯤ ꯇꯥꯕ ꯌꯥꯏꯅ ꯑꯩꯈꯣꯏ ꯁ꯭ꯋꯥꯏꯗ ꯐꯪꯉꯨꯁꯦ
ꯍ ꯑꯩ ꯅꯣꯡꯃ ꯊꯣꯡꯒꯦ ꯅ ꯅꯣꯡ ꯊꯣꯡꯉꯛꯑꯦ ꯑꯗꯨꯗꯨꯒ
ꯀꯃꯥꯏꯅ ꯊꯣꯡꯉꯦ ꯍꯥꯏꯗꯤ ꯀꯪꯅ ꯉꯧꯕꯕꯤꯗ ꯇꯧꯕ꯭ꯔꯥ ꯅꯠꯇ꯭ꯔꯒꯅ ꯄꯨꯡ ꯨꯡ ꯀꯥꯏꯕꯤ ꯇꯧꯕ꯭ꯔꯥ ꯀꯃꯥꯏꯅ ꯇꯧꯋꯤ
ꯁꯥꯀꯤ ꯈꯨꯊꯣꯡꯁꯦ ꯑꯩꯈꯣꯏꯒꯤ ꯀꯩꯅꯣ ꯍꯥꯏ ꯇꯥꯔꯦꯅꯦ ꯑꯩꯈꯣꯏꯒꯤ ꯁꯥ ꯉꯥ ꯊꯣꯡꯕꯒꯤ ꯈꯨꯊꯣꯡꯗ ꯊꯣꯡꯉꯦ ꯍꯥꯏꯇꯥꯔꯦꯅꯦ ꯍꯥꯏꯗꯤ ꯑꯩ ꯉꯁꯥꯏ ꯍꯥꯏꯈꯤꯕꯗꯣ ꯀꯦꯞꯁꯨꯜꯒ ꯀꯩꯅꯣꯒ ꯑꯣꯟꯁꯤꯟꯈꯤ ꯍꯥꯏꯗꯤ ꯁꯟꯒꯤ ꯃꯇꯨꯡꯣꯡ ꯑꯃ ꯃꯥꯟꯅꯩ ꯍꯥꯏꯈꯤꯗꯅ ꯑꯗꯨꯗꯨꯅ ꯀꯩꯗꯧꯒꯦ ꯍꯥꯏꯔ ꯀꯥꯡꯥꯡꯁꯤꯗ ꯑꯩꯈꯣꯏꯒꯤ ꯍꯣꯡꯕ ꯃꯇꯝꯗ ꯑꯩꯈꯣꯏ ꯉꯥ ꯑꯇꯣꯞꯄꯈꯩꯗꯤ ꯈꯤꯇꯪ ꯑꯣꯠꯄꯗ ꯕꯣꯡ ꯕꯣꯡ ꯀꯥꯏꯕꯗꯣ ꯀꯥꯏꯗꯦꯕ
ꯎꯝ
ꯑꯥ ꯍꯥꯏꯗꯤ
ꯑꯩꯁꯤ ꯃꯤ ꯃꯤꯅ ꯌꯥꯝ ꯄꯥꯝꯅꯅꯤꯕ
ꯑꯩꯈꯣꯏꯒꯤ ꯑ ꯃꯔꯣꯏ ꯃꯄꯥꯡꯁꯦ ꯍꯥꯟꯅ ꯐꯖꯅ ꯇꯤꯜꯍꯧꯁꯦ ꯐꯖꯅ ꯉꯧꯕꯤꯔꯦꯗꯅ
ꯎꯝ
ꯇꯧꯔꯕ ꯃꯇꯨꯡꯁꯤꯗ ꯑꯩꯈꯣꯏꯒꯤ ꯆꯅꯝꯁꯦ ꯑꯃꯨꯛ ꯐꯖꯅ ꯊꯥꯛꯄꯤꯕ ꯑꯗꯨꯗꯨꯒ ꯐꯖꯅ ꯅꯞ ꯅꯞ ꯂꯥꯎꯅ ꯉꯧꯔꯦ ꯍꯥꯏꯔ ꯀꯥꯟꯁꯤꯗ ꯑꯩꯈꯣꯏꯒꯤ ꯆꯤꯔꯥꯁꯦ ꯈꯔ ꯍꯩꯆꯜꯂꯒꯀꯣ ꯃꯆꯜ ꯃꯔꯨ ꯃꯔꯥꯡ ꯀꯩꯀꯥꯁꯦꯝ ꯆꯥꯏꯕꯤꯔꯒ ꯑꯩꯈꯣꯏꯒꯤ ꯁꯤꯡꯒꯁꯦ ꯍꯥꯞꯆꯜꯂꯒ ꯉꯥꯛꯇꯪ ꯄ꯭ꯔꯣꯛ ꯄ꯭ꯔꯣꯛ ꯄ꯭ꯔꯣꯛ ꯄ꯭ꯔꯣꯛ ꯂꯥꯎꯔꯛꯄꯩ ꯃꯇꯥꯡꯗꯨꯗ ꯑꯩꯈꯣꯏꯒꯤ ꯉꯁꯥꯏꯒꯤ ꯁꯥꯥꯛꯀꯤ ꯃꯇꯨꯡꯗꯩꯗ ꯆꯥ ꯆꯥ ꯊꯥꯊꯕ ꯑꯗꯨꯗꯨꯒ ꯑ ꯀꯩꯅꯣꯒꯨꯝꯕ ꯑꯃꯅ ꯀꯨꯞꯄꯤꯕ ꯍꯥꯏꯇꯥꯔꯦ ꯉꯍꯥꯛꯇꯪ ꯑꯩꯈꯣꯏꯒꯤ ꯄ꯭ꯂꯦꯠꯀꯨꯝꯕ ꯑꯃ
ꯍꯣꯏ ꯃꯈꯨꯝ ꯑꯣꯏꯅꯕ
ꯏ ꯑ ꯄꯣꯛ ꯄ ꯂ ꯄ ꯃꯠꯇꯅꯤꯖꯣꯏꯖꯦ ꯎ ꯉꯥꯏ ꯃꯐꯥꯏ ꯑ ꯀꯥꯄꯤ ꯏꯅ
ꯈꯣꯏ ꯄꯥꯥꯟꯖꯕꯤꯗꯣ
ꯑꯥꯦꯛꯇꯣ ꯂꯥꯛꯑ ꯀꯥꯟꯁꯤꯗ ꯑꯩꯈꯣꯏꯒꯤ ꯑꯗꯨꯒꯤ ꯄꯣꯠꯇꯣ ꯑꯃꯨꯛ ꯑ ꯑꯩꯈꯣꯏꯒꯤ ꯏꯁꯤꯡꯁꯦ ꯑꯃꯨꯛ ꯈꯔ ꯍꯩꯖꯤꯟꯕꯤꯕ
ꯇꯇ ꯁꯍꯜꯂꯒ ꯃꯔ ꯍꯛꯆꯥꯡ ꯑꯃꯨꯛ ꯈꯔ ꯆꯥꯏꯁꯤꯜꯂꯒ ꯉꯥꯛꯇꯪ ꯂꯩꯔꯒ ꯑꯩꯈꯣꯏꯒꯤ ꯑꯃꯨꯛ ꯏꯁꯤꯡ ꯍꯥꯏꯗꯤ ꯉꯁꯥꯏꯒꯤ ꯃꯣꯔꯣꯛ ꯀꯩꯀꯥ ꯑꯩꯈꯣꯏ ꯃꯣꯔꯣꯛ ꯃꯆꯨ ꯀꯩꯀꯥ ꯆꯥꯏꯒꯗꯩꯁꯨ ꯂꯣꯏ ꯆꯥꯏꯕꯤꯔꯒ
ꯎꯝ
ꯑ ꯇꯥꯇ ꯃꯠꯇ ꯁꯥꯎꯗꯗ ꯑꯥ ꯍꯥꯏꯗꯤ ꯇꯦꯁ ꯌꯦꯡꯕ ꯌꯥꯔꯦ ꯑꯗꯨꯝ ꯀꯥꯟꯗ
ꯑꯣ ꯌꯥꯏꯏ ꯌꯥꯝ ꯍꯥꯎꯗꯧ ꯃꯥꯜꯂꯦ ꯑꯗꯣ ꯑꯝꯛꯇꯪ ꯇꯧꯁꯤꯅꯦ ꯑꯃꯨꯛꯇꯪ ꯐꯥꯔꯨꯁꯦ ꯑꯗꯨꯒ ꯑꯃꯨꯛꯇꯪ
ꯍ ꯑꯗꯣ ꯎ ꯑꯗꯣ ꯌꯥꯏꯑꯦ ꯍꯟꯗꯛ ꯁꯟꯗꯦ ꯆꯠꯁꯤꯔꯣ
ꯌꯥꯏ ꯆꯠꯁꯤ ꯈꯣꯏꯗꯤ ꯀꯃꯥꯏꯅ ꯇꯧꯕ ꯈꯣꯏꯗꯤ ꯑꯆꯧꯕ ꯇꯧꯁꯤꯅꯦꯀꯣ
ꯈꯣꯏꯗꯤ ꯍꯣꯏ ꯀ꯭ꯔꯥꯝ ꯆꯅꯤꯌꯥꯡꯈꯩꯒꯤ ꯈꯣꯏ ꯑꯗꯣ ꯑꯗꯨ ꯒ꯭ꯔꯥꯝ ꯆꯅꯤꯌꯥꯡꯈꯩꯒꯤ ꯑꯩ ꯉꯁꯥꯏ ꯉꯥ ꯐꯥꯏ ꯍꯥꯏꯕꯗꯣ ꯈꯣꯏꯔꯤꯁꯦ ꯑꯩꯈꯣꯏꯒꯤ ꯀꯦꯖꯤ ꯑꯃ ꯇꯥꯕ ꯈꯣꯏꯅ ꯐꯥꯗꯗꯤ ꯌꯥꯗꯦꯕ
ꯌꯥꯏ ꯌꯥꯏ
ꯑ ꯍ ꯍ ꯃꯉꯣꯟꯗꯒꯤ ꯍꯥꯏꯗꯤꯠ ꯁ꯭ꯋꯇꯔ ꯆꯥꯎꯗꯗꯤ ꯌꯥꯗꯦꯕ ꯑꯩꯣꯏꯁꯦ ꯑꯗꯨꯒ ꯍꯦꯛꯇ ꯑꯩꯈꯣꯏꯒꯤ ꯈꯣꯏꯖꯩꯁꯤꯗ ꯍꯥꯞꯄꯁꯦ
ꯎꯝ
ꯍꯣꯏ ꯁꯥꯛꯁꯤ ꯀꯩꯅꯣ ꯆꯥꯗꯦꯕ ꯑꯩꯈꯣꯏꯒꯤ ꯁꯥ ꯉꯥ ꯆꯥꯗꯦꯕ ꯁꯥꯁꯦ
ꯑꯩꯈꯣꯏꯒꯤ ꯆꯦꯛꯕꯨꯛ ꯀꯨꯝꯕ ꯍꯥꯏꯇꯥꯔꯦꯅꯦ ꯨꯞꯁꯦ ꯆ ꯂ ꯂꯧꯕꯤꯔꯦꯗꯅ ꯑꯗꯨꯗꯨꯒ ꯐꯖꯅ ꯏꯁꯤꯡ ꯈꯔ ꯍꯩꯖꯤꯜꯂꯒ ꯍꯥꯏꯗꯤ ꯅꯞꯅꯞ ꯂꯥꯎꯋꯏ ꯇꯣꯠꯂꯒ ꯑꯩꯈꯣꯏꯒꯤ ꯉꯁꯥꯏꯒꯤ ꯀꯦꯖꯤ ꯑꯃꯒꯤ ꯀꯩꯅꯣꯁꯤꯗ ꯍꯥꯏꯗꯤ ꯉꯁꯥꯏ ꯃꯌꯣꯝ ꯌꯣꯝꯕꯤꯕ ꯍꯥꯏꯇꯥꯔꯦꯅꯦ ꯀꯦꯖꯤ ꯑꯃꯒꯤ ꯈꯣꯏꯁꯤꯗ ꯑꯗꯨꯗꯨꯒ ꯀꯩꯅꯣꯗ ꯊꯥꯗꯕ ꯑ ꯉꯁꯥꯏꯒꯤ ꯉꯥꯥꯁ ꯑꯣ ꯄꯥꯛꯇꯤ ꯂꯥꯛꯀꯟꯗꯦ ꯑꯩꯕꯨꯗꯤ ꯉꯁꯤ ꯗꯥꯎ ꯌꯥꯕꯅꯤꯅ ꯂꯥꯛꯑꯦ
ꯌꯥꯏ ꯑꯗꯨ ꯆꯨꯝꯃꯦ ꯆꯨꯝꯃꯦ ꯑꯩꯗꯤ ꯑꯩ ꯒ꯭ꯌꯥꯟ ꯂꯥꯛꯑꯦ ꯃꯅꯤꯄꯨꯔ ꯂꯩꯕꯒꯤ ꯑꯣꯏꯕꯩꯅꯦ ꯁꯥ ꯆꯥꯗꯕꯤꯗ ꯆꯦꯡꯒꯣꯞ ꯆꯥꯏꯗꯣ
ꯑꯥ ꯃꯥꯅꯤ ꯃꯥꯅꯤ ꯑ ꯑꯗꯦ ꯇꯥꯎꯅꯦꯗꯤ ꯃꯔꯛꯇꯨꯗ ꯇꯣꯄꯁ ꯑꯃ ꯐꯥꯖ ꯂ ꯄꯤ
ꯑꯁ ꯅꯪꯗꯤ ꯑꯁ ꯅꯪꯗꯤ ꯂꯣꯇ꯭ꯔꯤ ꯀꯛꯀꯗꯕꯅꯤꯅ ꯑꯗꯨꯝꯕ ꯗꯥꯎꯗꯨꯗꯤ
ꯃꯥꯅꯦ ꯑꯗꯨꯅꯦ ꯃꯃꯥꯡ ꯂꯣꯇꯔꯤ ꯀꯛꯑꯦ
ꯑꯣ
ꯑꯗꯣ ꯐꯥꯎꯔꯦ ꯂꯥꯎꯔꯦ ꯑꯗꯨꯗꯨꯒ ꯅꯝꯕꯔ ꯁꯤꯛꯁꯇꯣ ꯅꯥꯏꯟꯒ ꯑꯣꯟꯅ ꯂꯩꯔꯝꯗꯅ
ꯑꯁ ꯑꯣꯟꯊꯣꯛ ꯑꯣꯟꯖꯤꯟ ꯇꯧ ꯂꯩꯔꯝꯕꯤ
ꯥꯗꯥꯎꯗꯤ ꯌꯥꯔꯤꯅꯦ ꯑꯗꯣ
ꯗꯥꯎꯗꯤ ꯌꯥꯔꯤꯅꯦꯕ ꯁꯤꯛꯁꯀ ꯅꯥꯏꯟꯒ ꯎꯟꯊꯣꯛ ꯎꯟꯖꯤꯟ ꯇꯧꯔꯝꯗ ꯇꯥꯔꯒꯗꯤ ꯐꯥꯎꯕꯅꯦꯕ ꯅꯠꯇ꯭ꯔ
ꯑꯩꯒꯤ ꯅꯝꯕꯔꯁꯤꯅ ꯖꯦꯔꯣ ꯖꯦꯔꯣ ꯁꯤꯛꯁ ꯍꯥꯏꯇꯥꯔꯦꯅꯦ ꯇꯤꯛꯀꯦꯠꯁꯦ ꯇꯤꯛꯀꯦꯠꯁꯤꯁꯨ ꯃꯣꯏ ꯒꯤ ꯌꯥꯝ ꯄꯤꯛꯑꯦꯕ
ꯎꯝ
ꯃꯈꯥ ꯑꯣꯟꯊꯣꯛꯅꯕ ꯌꯥꯕ ꯍꯥꯏꯇꯥꯔꯦꯅꯦ ꯁꯤꯛꯁꯦ ꯅꯥꯏꯟ ꯑꯣꯏ ꯂꯩꯔꯝꯕꯅꯤ ꯑꯁ ꯑꯩꯅ ꯑꯗꯨꯗ ꯆꯥꯛ ꯆꯥꯛꯄ ꯈꯨꯆꯥꯛꯁꯤꯗꯤ ꯑꯗꯣ ꯏꯇꯥꯎ ꯁꯟꯗꯦꯗ ꯆꯠꯁꯤ ꯁꯦ ꯍꯥꯏꯁꯦ ꯏꯇꯥꯎꯒꯤ ꯏꯇꯥꯎꯗꯤ ꯅꯨꯄꯤ ꯑꯉꯥꯡꯁꯨ ꯊꯤꯔꯕꯅꯤꯅ ꯍꯥꯏꯗꯤ ꯊꯣꯛꯄꯕꯨ ꯌꯥꯒꯗꯧꯔꯤꯕ꯭ꯔꯣ ꯏꯇꯥꯎꯗꯤ ꯍꯥꯏꯗꯤ ꯑꯇꯣꯞꯄ ꯏ ꯏꯃꯥꯟꯅꯕꯈꯩꯅꯁꯨ ꯍꯥꯏꯐꯦꯠ ꯍꯥꯏ ꯑꯩꯈꯣꯏꯒꯤ ꯏꯇꯥꯎꯗꯤ ꯍꯥꯏꯗꯤ ꯅꯨꯄꯤꯗꯒꯤ ꯄꯔꯃꯤꯁꯟ ꯂꯧꯗ꯭ꯔꯒꯗꯤ ꯊꯣꯛꯄ ꯌꯥꯔꯣꯏꯅ ꯀꯥ ꯍꯦꯟꯅ ꯍꯥꯏꯔꯛꯄ
ꯏꯇꯥꯎꯅꯁꯨ ꯑꯣꯟꯊꯣꯛ ꯑꯣꯟꯊꯣꯛꯄ ꯍꯣꯏ ꯑꯗꯨꯒꯨꯝꯕ ꯀꯩꯝ ꯂꯩꯇꯦꯀꯣ ꯍꯦꯛꯇ ꯆꯠꯊꯖꯤꯅꯦ ꯁꯥꯛ ꯐꯥꯕꯕꯨ ꯀꯩꯅꯣ
ꯑꯩꯅ ꯇꯥꯕꯗꯗꯤ ꯅꯪ ꯍꯜꯂꯛꯄꯗ ꯑꯩꯈꯣꯏꯒꯤ ꯅꯥ ꯄꯥꯏꯍꯜꯂꯒ ꯐꯝꯃꯨ ꯂꯦꯞꯄꯨ ꯆꯥꯝꯃ ꯇꯧꯗ꯭ꯔꯗꯤ ꯌꯨꯝ ꯆꯪ ꯌꯥꯗꯦꯅ ꯍꯥꯏꯕ ꯄꯥꯎ ꯑꯃ ꯇꯥꯕ ꯍꯥꯏꯇꯥꯔꯦ
ꯅꯪꯒꯤ ꯄꯥꯎꯗꯣ ꯑꯔꯥꯟꯕꯅꯤꯀꯣ ꯑꯩꯈꯣꯏ ꯂꯩꯀꯥꯏꯁꯤꯡ ꯁꯤꯅꯕꯀꯣ ꯑꯩꯅ ꯈꯤꯇꯪ ꯂꯨꯅ ꯇꯧꯕꯁꯤꯗ ꯌꯦꯡꯁꯟꯗꯣꯏ ꯈꯣꯠꯇꯣꯏꯗ ꯇꯧꯔ ꯂꯩꯌꯦ
ꯑꯗꯨ ꯌꯦꯡꯁꯤꯟꯕꯁꯦ ꯑꯩꯈꯣꯏꯒꯤ ꯃꯅꯥꯛ ꯅꯛꯄꯅ ꯍꯥꯏꯔꯛꯄ ꯍꯥꯏꯇꯥꯔꯦꯅꯦ ꯑꯗꯨꯗ ꯑꯩꯁꯦ ꯍꯦꯔꯥꯗ ꯑꯩꯈꯣꯏ ꯏꯇꯥꯎꯅꯕꯨ ꯑꯗꯨꯃꯥꯏꯅ ꯇꯧꯕ ꯍꯧꯅꯕ꯭ꯔꯅ ꯍꯥꯏꯔꯤꯅꯦ ꯑꯗꯨꯗ